ꯇꯨꯝꯗ꯭ꯔꯤꯕ
ꯇꯨꯝꯗ꯭ꯔꯤꯗꯥ ꯋꯥꯔꯜ ꯀꯞ ꯃꯇꯝꯗꯥꯕꯨ ꯀꯅꯥ ꯇꯨꯝꯅꯒꯦ
ꯑꯁ ꯐꯖꯩꯍꯦ ꯉꯁꯤꯒꯤꯗꯤ
ꯀꯩꯅꯣꯗꯒꯤ ꯌꯦꯡꯕ꯭ꯔꯣ ꯃꯀꯣꯛꯇꯩ ꯌꯦꯡꯕ꯭ꯔꯣ ꯍꯧꯕ ꯍꯧꯕꯗꯩ ꯌꯦꯡꯕ꯭ꯔꯥꯕ ꯑꯁ ꯀꯅꯥ ꯀꯅꯥ ꯌꯦꯡꯉꯤꯕ
ꯑꯁ ꯉꯁꯤꯒꯤ ꯃꯦꯠꯁꯇꯤ ꯐꯖꯥꯒꯅꯤꯅ ꯉꯥꯏꯔꯒ ꯂꯩꯔꯤꯅꯤꯗ ꯉꯥꯁꯤꯗꯤ
ꯍꯣꯏ ꯐꯖ ꯐꯖꯔꯕ ꯑꯩꯗꯤ ꯂꯣꯏꯔꯝꯗꯥꯏꯗꯥ ꯌꯦꯡꯉꯦ ꯍꯧꯕꯥ ꯃꯛ ꯍꯧꯕꯥꯗꯩꯗꯤ ꯌꯦꯡꯕ ꯐꯪꯗ꯭ꯔꯦ
ꯇꯨꯝꯔꯤꯔꯣ
ꯇꯨꯝꯃꯤꯌꯦ ꯍꯣꯏ ꯑ ꯕꯔꯦꯛ ꯑꯁ ꯑꯩꯗꯤ ꯁꯞꯄꯣꯔꯠꯇꯨꯗꯥ ꯌꯥꯎꯗꯦꯗꯥ ꯌꯥꯎꯗꯦ ꯀꯩꯅꯣꯔꯣ
ꯁꯄꯦꯟꯁꯦ ꯀꯥꯗꯧ ꯃꯥꯜꯂꯦ ꯉꯁꯤꯒꯤ ꯄ꯭ꯂꯦꯁꯦ ꯌꯥꯝ ꯐꯖꯕ ꯋꯥꯅꯤꯗ
ꯕꯣꯜꯁꯨ ꯗꯥꯎꯅꯤꯗ ꯀꯅꯥ ꯀꯅꯥ ꯈꯪ ꯑꯥꯔꯖꯦꯟꯇꯤꯅꯥ ꯗꯥꯎ ꯌꯥꯝ ꯑꯥꯔꯖꯦꯟꯇꯤꯅꯥ ꯗꯥꯎ ꯌꯥꯝ ꯀꯟꯕꯥꯅꯦ
ꯗꯥꯎꯕꯨꯗꯤ ꯗꯥꯎꯕꯨꯁꯨ ꯂꯩꯌꯦ ꯑꯗꯨ ꯍꯟꯗꯛ ꯆꯍꯤꯒꯤ ꯍꯥꯏꯒꯗ꯭ꯔꯥ ꯀꯩꯅꯣ ꯌꯦꯡꯉꯣ ꯁꯄꯦꯟ ꯁꯄꯦꯟꯒꯤ ꯄ꯭ꯂꯦꯗꯣ ꯈꯔꯗꯤ ꯐꯖꯥꯕꯅꯦꯀꯣ ꯄꯥꯁꯤꯡꯗꯣ
ꯐꯗꯤ ꯐꯥꯖꯩ ꯑꯩꯗꯤ ꯑꯥꯔꯖꯦꯟꯇꯤꯅꯥ ꯑꯣꯏꯅ ꯁꯞꯄꯣꯔꯠ ꯇꯧꯔꯦ
ꯍꯥꯌꯦꯡ ꯁꯤꯅꯤ ꯍꯥꯌꯦꯡ ꯂꯩꯍꯧꯒꯥꯅꯤ
ꯂꯩꯍꯧꯅꯤ ꯀꯥꯏꯅ ꯑꯥꯔꯖꯦꯟꯇꯤꯅꯥ ꯗꯥꯎꯗꯤ ꯌꯥꯕꯅꯦꯍꯦ
ꯅꯣꯏ ꯅꯔꯥꯕ ꯅꯔꯥꯏꯕꯛ ꯈꯔ ꯐꯔꯥꯕꯅꯤꯀꯣ ꯅꯣꯏ ꯑꯥꯔꯖꯦꯟꯇꯤꯅꯥꯒꯤ ꯇꯤꯝꯗꯣ ꯌꯦꯡꯉꯣ ꯐꯖꯗꯥꯕ ꯉꯥꯛꯇ ꯁꯥꯟꯅꯕꯒꯤꯅꯦ
ꯍ ꯍꯔ ꯑꯥꯔꯖꯦꯟꯇꯤꯅꯥꯗꯤ ꯀꯩꯅꯣꯗꯅꯦ ꯑꯔꯣꯏꯕꯗꯥꯅꯦ ꯇꯧꯗꯣꯏꯁꯦ
ꯃꯤꯡꯗꯨ ꯁꯟ ꯑ ꯁꯦꯁ ꯐꯔꯦꯅꯦ ꯍꯥꯌꯦꯡ ꯍꯦꯔꯣꯒꯤ ꯄ꯭ꯂꯦꯁꯦ ꯑꯃꯨꯛ ꯌꯦꯡꯕꯥ ꯇꯥꯔꯦꯅꯦ
ꯌꯦꯡꯉꯛꯀꯦ ꯍꯦ ꯍꯦꯔꯣꯗꯤ ꯑꯔꯣꯏꯕꯗ ꯑꯗꯨꯝ ꯇꯧꯒꯟꯕꯥꯅꯦꯕꯀꯣ ꯃꯃꯥꯡ ꯀꯅꯥꯅꯣ ꯁꯥꯟꯅꯕꯗꯣ ꯏꯖꯤꯞꯀꯥ ꯁꯥꯟꯅꯕꯁꯨ
ꯑꯦ ꯏꯖꯤꯞꯀꯥ ꯁꯥꯟꯅꯕꯗꯤ ꯍꯥꯏꯔꯅꯨ ꯏꯖꯤꯞꯀꯥ ꯁꯅꯥꯕꯗꯤ ꯐꯖꯥꯅ ꯀꯝꯄ꯭ꯌꯨꯇꯔ ꯆꯠꯈ꯭ꯔꯕꯅꯦ ꯐꯤꯂꯝꯗ ꯂꯥꯁꯇ ꯉꯝꯗ꯭ꯔꯁꯨ ꯀꯝꯄ꯭ꯌꯨꯇꯔꯅ ꯀꯩꯅꯣ ꯇꯧꯍꯜꯂꯒ ꯍꯦꯔꯣꯗꯤ ꯉꯝꯗ꯭ꯔꯥꯗꯤ ꯌꯥꯗꯦ ꯍꯥꯏꯕ ꯇꯥꯏꯞꯇꯥ ꯁꯨꯃꯥꯏꯅ ꯇꯧꯕ ꯗꯣ ꯑꯗꯨꯒ ꯆꯞ ꯃꯥꯟꯅꯕꯅꯦꯗ
ꯌꯥꯏꯗ ꯗꯥꯎ ꯀꯟꯕ ꯍꯥꯏꯗꯣ ꯑꯗꯨꯅꯤꯗ ꯑꯗꯨ ꯅꯍꯥꯟ ꯁꯥꯟꯅꯕꯥꯁꯨ ꯀꯅꯥꯅꯣꯕꯥ ꯑꯥꯔꯖꯦꯟꯇꯤꯅꯥꯒ ꯀꯅꯥꯅꯣ ꯁꯥꯟꯅꯕꯥꯗꯣ ꯑꯥꯔꯖꯦꯟꯇꯤꯅꯥꯒ ꯑꯗꯨꯁꯨ
ꯑꯣ ꯀꯣꯔꯣꯗꯥꯥ ꯍꯦꯔ
ꯑꯔꯖꯦꯟꯇꯤꯅꯥꯒꯅ ꯑꯃꯨꯁꯥꯟꯅꯕꯗꯨꯣ
ꯇꯤꯝ ꯌꯥꯝꯅ ꯀꯟꯗꯕ ꯉꯥꯛꯇ ꯁꯥꯟꯅꯕꯒꯤꯅꯤꯍꯦ ꯑꯗꯨ ꯅꯠꯇ꯭ꯔꯗꯤ ꯏꯨꯁ ꯐ꯭ꯔꯥꯟꯁꯀꯨꯝꯕ ꯅꯥꯟꯅ ꯏꯁꯄꯦꯟꯒꯨꯝꯕ ꯁꯥꯟꯅꯔꯗꯤ ꯂꯩꯍꯧꯕꯅꯤꯗ
ꯍꯦ ꯗꯎꯅꯤ ꯀ ꯍꯣꯏ ꯅꯝꯕꯔ ꯇꯦꯟꯒꯤ ꯗꯥꯎꯁꯦ ꯑꯗꯨꯝ ꯈ꯭ꯔꯥ ꯌꯥꯕꯅꯤꯅꯥꯍꯦ ꯅꯣꯏ ꯈꯪꯗꯥꯕꯩꯅꯦ
ꯎꯝ ꯐꯥꯔꯦ ꯍꯌꯦꯡ ꯌꯦꯡꯕꯥ ꯇꯥꯔꯦ
ꯈꯪꯗꯦ ꯌꯦꯡꯕꯥ ꯇꯥꯔꯦ ꯍꯣꯏ ꯁꯣꯏꯗꯥꯅ ꯊꯣꯏꯗꯣꯏꯅꯦ ꯑꯩꯈꯣꯏ ꯃꯤ ꯀꯌꯥ ꯌꯦꯡꯉꯦ ꯕꯣꯜ ꯀꯇ ꯐꯣꯟꯗ ꯌꯦꯡꯉꯤꯔꯣ ꯅꯠꯇ꯭ꯔꯒ ꯇꯤꯚꯤ ꯑꯄꯥꯛ
ꯇꯤꯕꯤꯤꯗ ꯇꯤꯚꯤꯗ ꯃꯤ ꯌꯥꯝꯃꯦ ꯑꯩꯈꯣꯏꯗꯤ ꯃꯤ ꯇꯔꯥ ꯍꯦꯜꯜꯂꯤꯍꯦ ꯎꯝ
ꯂꯥꯎꯔꯕ
ꯁꯄꯦꯦꯟ ꯉꯁꯤ ꯑꯅꯤ ꯐ꯭ꯔꯥꯟꯁꯅ ꯃꯤ ꯀꯌꯥꯅꯣ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ
ꯅꯪ ꯕꯣꯜꯒꯤ ꯕꯣꯜ ꯌꯦꯡ ꯅꯣꯏ ꯕꯣꯜ ꯌꯦꯡꯕꯗ ꯁꯞꯄꯣꯔꯠꯇ ꯑꯗꯨꯝ ꯂꯩꯅꯕ꯭ꯔꯣ
ꯂꯩꯅꯩꯍꯦ ꯂꯩꯅꯗ꯭ꯔꯗꯤ ꯌꯦꯡꯕ ꯅꯨꯡꯉꯥꯏꯇꯦ
ꯑꯗꯣ ꯂꯥꯎꯅꯕ꯭ꯔꯕ
ꯑꯁ ꯂꯥꯎꯗ꯭ꯔꯦ ꯑꯗꯨ ꯑꯩꯈꯣꯏꯅ ꯀꯟꯅ ꯂꯥꯎꯃꯟꯕꯗꯒꯤ ꯑꯩꯈꯣꯏꯅ ꯑꯩꯈꯣꯏꯒꯤ ꯌꯨꯝ ꯊꯪꯅꯕꯁꯤꯡꯅ ꯇꯨꯝꯕ ꯌꯥꯗꯦꯅ ꯍꯥꯏꯔꯛꯄꯅꯤꯁꯦ
ꯎꯝ ꯀꯥꯏꯔꯤꯒꯤ ꯃꯤ ꯇꯨꯝꯕ ꯇꯥꯏꯃꯤꯡꯗꯨꯕꯨ ꯂꯥꯛꯑꯣꯗꯤ ꯌꯥꯏ ꯀꯥꯏꯅ ꯀ꯭ꯂꯞꯇꯒꯨꯝꯕ ꯑꯣꯏꯗꯤ ꯌꯥꯕ
ꯍꯧꯖꯤꯛ ꯍꯧꯖꯤꯛꯇꯤ ꯐꯥꯏꯅꯦꯜꯒꯤ ꯃꯇꯝ ꯌꯧꯁꯜꯂꯛꯄꯅꯤꯅ ꯑꯩꯈꯣꯏ ꯈꯛꯇ ꯅꯠꯇꯦꯗ ꯑꯩꯈꯣꯏꯅ ꯍꯥꯟꯅ ꯂꯧꯔꯛꯀꯅꯤ ꯑꯃꯒ ꯑꯃꯗ ꯑꯃꯒ ꯋꯣ ꯋꯥ ꯇꯧꯔꯛꯀꯅꯤ ꯑꯃꯅ ꯃꯊꯪ ꯃꯊꯪ ꯃꯊꯪ ꯅꯤꯁꯦ ꯂꯥꯎꯕꯗꯤ
ꯑꯁ ꯐ꯭ꯔꯥꯟꯁ ꯂꯩꯍꯧꯕꯗꯨꯗꯤ ꯅꯨꯡꯉꯥꯏꯇꯦ
ꯅꯨꯡꯉꯥꯏꯇꯦ ꯑꯗꯨ
ꯑꯩꯗꯤ ꯐ꯭ꯔꯥꯟꯁ ꯐ꯭ꯔꯥꯟꯁꯅ ꯊꯣꯏꯒꯗ꯭ꯔꯥ ꯈꯜꯂꯒ ꯌꯦꯡꯉꯀꯥꯟꯗ ꯒꯣꯜ ꯑꯅꯤ
ꯑꯗꯨꯅꯦ ꯍꯥꯏꯖꯦ ꯑꯃꯈꯛꯇꯪ ꯑꯣꯏꯔꯁꯨ ꯑꯃ ꯒꯣꯜ ꯑꯃꯒꯨꯝꯕꯗꯤ ꯆꯥꯔꯗꯤ ꯈꯔꯗꯤ ꯐꯗꯧꯕ ꯖꯦꯔꯣꯒ ꯇꯨ ꯍꯥꯏꯕꯁꯦ ꯌꯥꯝ ꯐꯗꯤ ꯐꯖꯗꯕ ꯋꯥꯅꯤ
ꯃꯅꯤ ꯐ꯭ꯔꯥꯟꯁ ꯑꯣꯏꯔꯝꯅꯤꯅꯦ
ꯏꯁ ꯑꯩꯗꯤ ꯁꯏꯄꯦꯟꯅꯤꯍꯦ
ꯊꯥꯖꯗꯦꯗ ꯑꯗꯨꯗꯔ ꯕꯔꯥꯗ ꯕꯔꯥꯗ ꯌꯦꯡꯉꯤꯔꯕ
ꯑꯩꯈꯣꯏꯒꯤ ꯌꯨꯝꯕꯨ ꯕꯤꯜꯗꯤꯡꯗꯨ ꯑꯗꯨ
ꯑꯣ ꯅꯣꯏ ꯌꯨꯝ ꯑꯣ ꯅꯣꯏ ꯌꯨꯝꯕꯨ ꯀꯩ ꯌꯦꯡꯉꯤꯔꯣ
ꯎꯝ ꯑꯥꯗꯨꯗ
ꯑꯁ ꯌꯥꯝ ꯅꯨꯡꯉꯥꯏꯗ ꯌꯥꯝ ꯅꯨꯡꯉꯥꯏꯅ ꯂꯩꯕ ꯃꯥꯜꯂꯤꯀꯣ ꯑꯍꯝ ꯐꯩꯏ ꯐꯩꯏ
ꯑꯩꯒꯤ ꯇꯤꯝꯗꯤ ꯌꯦꯡꯒꯅꯤ ꯃꯤꯅ ꯈꯥꯟꯅꯔꯤꯁꯦ ꯉꯥꯁꯤꯁꯦ
ꯍꯣꯏ
ꯑꯁꯦꯡꯕꯗꯤ ꯉꯁꯤꯁꯦ ꯐ꯭ꯔꯥꯟꯁ ꯌꯥꯝꯕꯅꯤ ꯃꯤ ꯁꯄꯣꯠꯁꯦ
ꯑꯧ ꯌꯥꯝ ꯐ꯭ꯔꯥꯟꯁꯀꯤ ꯁꯄꯣꯔꯠꯀꯤ ꯈꯔ ꯌꯥꯝꯃꯝꯕꯅꯦ
ꯉꯁꯤꯕꯨꯗꯤ ꯐ꯭ꯔꯥꯟꯁꯇꯤ ꯉꯝꯗꯧ ꯃꯥꯜꯂꯤꯗꯀꯣ ꯐ꯭ꯔꯥꯟꯁꯅ ꯉꯝꯗꯧ ꯃꯥꯜꯂꯦ ꯍꯥꯏꯕ ꯉꯥꯛꯇꯅꯤ
ꯎꯝ ꯏꯁꯄꯦꯟꯁꯨ ꯑꯗꯨꯝ ꯅꯩꯕꯅꯤ ꯃꯥꯒꯤ ꯃꯣꯏꯒꯤ ꯄꯥꯁꯤꯅꯤꯒꯁꯨ ꯑꯗꯨꯝ ꯅꯩꯕꯅꯤ
ꯍꯥꯏꯗꯤ ꯏꯁꯄꯦꯟꯁꯤꯡꯗꯤ ꯃꯃꯤꯡ ꯌꯥꯝ ꯃꯆꯤꯟ ꯆꯠꯄꯗꯤ ꯌꯥꯝꯅ ꯂꯩꯇ꯭ꯔꯁꯨ ꯄ꯭ꯂꯦ
ꯎꯝ
ꯃꯤ ꯃꯔꯤ ꯃꯉꯥꯅꯦ ꯐꯖꯕ ꯉꯥꯛꯇꯅꯦ
ꯎꯝ ꯑꯁ ꯆꯟꯕ ꯌꯥꯕ ꯕꯣꯜꯁꯨ ꯆꯟꯗ꯭ꯔꯦ ꯗꯥꯎ ꯂꯩꯇꯕ ꯍꯥꯏꯇꯥꯔꯦꯅꯦ ꯐ꯭ꯔꯥꯟꯁ ꯗꯥꯎ ꯂꯩꯇꯕꯩ ꯑꯣꯏꯔꯝꯅꯤ ꯅꯨꯡꯉꯥꯏꯇꯔꯤꯅꯦ ꯂꯩꯍꯧꯔꯤꯗꯣ ꯊꯥꯔꯠ ꯄ꯭ꯂꯦꯁꯇ ꯑꯃꯨꯛ ꯀꯩꯅꯣ ꯇꯧꯕ ꯇꯥꯔꯦꯅꯦ ꯁꯥꯟꯅꯕ ꯇꯥꯔꯦ ꯎꯄꯥꯏ ꯂꯩꯇꯦ
ꯊꯥꯔꯠ ꯄ꯭ꯂꯦꯁꯇ ꯑꯥꯔꯖꯦꯟꯇꯤꯅꯥꯒ ꯇꯧꯅꯤ ꯕꯄꯤꯒ
ꯁꯤꯌ ꯑꯔꯖꯦꯟꯇꯤꯅꯥ ꯇꯧꯅꯦꯕ
ꯇꯧꯅꯦ ꯍꯥꯏ
ꯌꯦꯡꯕ ꯇꯥꯔꯦ ꯌꯦꯡꯕ ꯇꯥꯔꯦꯅꯦ ꯈꯪꯗꯦ ꯑꯥꯔꯖꯦꯟꯇꯤꯅꯥꯁꯦ ꯎꯝ ꯑꯥꯔꯖꯦꯟꯇꯤꯅꯥꯁꯦ ꯑꯩ ꯏꯪꯂꯦꯟꯕꯨꯗꯤ ꯇꯧꯗꯧ ꯃꯥꯜꯂꯦꯕꯨ ꯑꯗꯨ ꯑꯥꯔꯖꯦꯟꯇꯤꯅꯥ ꯗꯥꯎꯗꯤ ꯑꯗꯨꯝ ꯌꯥꯕꯅꯦꯕ
ꯍꯣꯏ ꯕꯣꯜꯗꯤ ꯄꯥꯛ ꯄꯥꯏꯗꯕꯅꯦ ꯕꯣꯜ ꯄꯥꯛ
ꯁꯤꯁ ꯕꯣꯜꯗꯤ ꯄꯥꯛ ꯄꯥꯏꯗꯕꯅꯤ ꯒꯥꯏ ꯂꯣꯏꯔꯝꯗꯥꯏꯗ ꯇꯧꯕꯅꯦꯃꯦ ꯂꯣꯏꯔꯝꯗꯥꯏꯗ ꯑꯗꯨꯝ ꯅꯩꯕꯅꯦ
ꯑꯣꯏꯔꯣꯏ ꯂꯨꯐ꯭ꯔꯤꯁꯤꯡꯅ ꯈꯤꯇꯪ ꯁꯞꯄꯣꯔꯠ ꯇꯧꯕꯅꯤꯅ ꯄꯩꯁꯥ ꯄꯤꯖꯔꯒ ꯇꯧꯔꯒ ꯇꯧꯔꯕꯅꯤꯅ
ꯁꯤꯌꯥ ꯍꯦꯔꯣꯗꯤ ꯑꯔꯣꯏꯕꯗ ꯑꯔꯣꯏꯕꯗ ꯍꯒꯠꯄꯗꯣ ꯍꯥ
ꯑꯁ ꯃꯁꯥ ꯃꯁꯥꯒꯤ ꯇꯤꯝꯗꯨꯗꯤ ꯎꯟ ꯆꯨꯝꯅ ꯏꯉꯥꯡ ꯉꯥꯡꯅꯒꯅꯤꯗꯅ
ꯑ ꯥ ꯍꯣꯏ ꯌꯦꯡ ꯇꯥꯔꯦꯅꯦ ꯌꯦꯡꯒꯦꯀꯣ
ꯑꯩꯈꯣꯏꯒꯤ ꯇꯤꯝꯗꯤ ꯃꯦꯟꯗꯤ ꯑꯩ ꯑꯩꯒꯤꯗꯤ ꯄꯣꯔꯇꯨꯒꯥꯜꯅꯤ
ꯅꯪ ꯄꯣꯔꯇꯨꯒꯜꯗꯤ ꯂꯣꯏꯅ ꯂꯩꯍꯧꯔꯦ ꯀꯩ ꯀꯥꯟꯅꯅꯦ ꯍꯩꯁꯨ ꯍꯩꯇꯕ ꯅꯨꯄꯥꯗꯨꯕꯨ ꯁꯞꯄꯣꯔꯠ ꯇꯧꯔꯒ ꯀꯩ ꯇꯧꯔꯒꯦ
ꯍꯩꯇꯥꯕ ꯍꯥꯏꯁꯦ ꯑꯩꯈꯣꯏꯒꯤ ꯄꯣꯔꯇꯨꯒꯥꯜꯁꯤꯡꯒꯨ ꯃꯥꯒꯤ ꯒ꯭ꯔꯞꯁꯤꯡꯅ ꯁꯞꯄꯣꯔꯠ ꯐꯖꯅ ꯇꯧꯗꯔꯤꯕ
ꯌꯥꯝꯃ ꯀꯩ ꯍꯥꯏꯗꯣꯏꯔꯥ ꯑꯁꯦꯡꯕꯅꯦ
ꯑꯗꯨ ꯋꯥ ꯆꯦꯟꯗꯦꯕ ꯅꯪ ꯅꯣꯏꯅ ꯅꯣꯏꯅ ꯅꯣꯏꯅ ꯁꯞꯄꯣꯔꯠ ꯇꯧꯕ ꯃꯤ ꯅꯨꯄꯥꯗꯣ ꯁꯨꯛꯆꯦꯟ ꯆꯦꯟꯗꯦꯕ ꯕꯣꯜ ꯂꯥꯛꯄ ꯈꯛꯇ ꯉꯥꯏꯌꯦꯕ ꯌꯥꯗꯦꯕ ꯑꯗ ꯃꯤꯅ ꯍꯥꯏꯅꯔꯤꯅꯤ
ꯑꯦꯁ ꯍꯥꯟꯅꯗꯨꯒ ꯍꯥꯟꯅꯗꯨꯒ ꯃꯥꯟꯗꯤ ꯃꯥꯟꯅꯔꯣꯏꯗꯅ ꯑꯗꯨꯕꯨꯗꯤ ꯍꯥꯟꯅꯗꯤ ꯑꯗꯨꯝ ꯑꯗꯨꯝ ꯂꯤꯠ ꯍꯧꯖꯤꯛꯄꯨꯗꯤ ꯃꯥ ꯆꯍꯤꯒꯤ ꯃꯇꯨꯡ ꯏꯟꯅ ꯍꯧꯖꯤꯛꯇꯤ ꯃꯥꯒꯤ ꯄꯣꯏꯁꯥꯡꯁꯤꯒꯤ ꯃꯇꯨꯡ ꯏꯟꯅ ꯂꯩꯔꯤꯅꯤꯗꯣ
ꯑꯗꯨ ꯑꯣꯏꯔꯁꯨ ꯋꯥꯔꯜ ꯀꯞ ꯁꯥꯟꯅꯕꯁꯦ ꯑꯔꯣꯏꯕꯅꯤ ꯑꯗꯣ ꯑꯩꯅ ꯉꯝꯕꯩ ꯆꯥꯡꯗ ꯆꯦꯜꯂꯒ ꯍꯣꯠꯅꯒꯦ ꯈꯟꯗꯦꯕ ꯅ ꯍꯥꯟꯅ ꯍꯥꯟꯅꯁꯨ ꯑꯗꯨꯃꯥꯏꯅ ꯇꯧꯕꯅꯦ ꯑꯩ ꯌꯦꯡꯉꯦ ꯑꯩ ꯈꯪꯉꯤ ꯍꯥꯟꯅꯗꯣ ꯑꯩ ꯑꯉꯥꯡ ꯑꯣꯏꯔꯤꯉꯩꯗ ꯍꯥꯏꯇꯥꯔꯦꯀꯣ ꯑꯉꯥꯡ ꯑꯣꯏꯕ ꯍꯥꯏꯗꯤ ꯌꯥꯝ ꯀꯟꯅ ꯅꯠꯇꯦ ꯌꯥꯝ ꯀꯟꯅ ꯑꯉꯥꯡ ꯋꯥꯔꯜ ꯀꯞꯇ ꯀꯌꯥ ꯆꯦꯟꯗꯦꯕꯃ ꯑꯗꯨꯒ ꯃꯣꯏ ꯀ꯭ꯂꯞꯇꯒꯨꯝꯕ ꯁꯥꯟꯅꯕꯗꯤ ꯐꯖꯅ ꯁꯥꯟꯅꯩꯑꯕꯀꯣ ꯑꯩ ꯑꯉꯥꯡ ꯑꯣꯏꯔꯤꯉꯩꯗ ꯍꯥꯏꯇꯥꯔꯦ ꯌꯥꯝ ꯑꯉꯥꯡ ꯑꯣꯏꯗꯤ ꯅꯠꯇꯦ ꯂꯩꯗꯅ ꯑꯩꯈꯣꯏ ꯑꯩꯈꯣꯏ ꯀ꯭ꯂꯥꯁ ꯁꯚꯦꯟ ꯑꯩꯠ ꯀꯥꯕ ꯃꯇꯝꯗ
ꯎꯝ
ꯔꯖꯖꯤꯤꯟꯗꯤꯍꯦꯩꯅꯣ ꯃꯥ ꯄꯣꯔꯇꯣꯒꯜ ꯄꯣꯔꯇꯨꯒꯜ ꯍꯥꯏꯕꯗꯣ ꯑꯩꯈꯣꯏ ꯌꯦꯡꯉꯦꯕ ꯌꯦꯟꯀꯥꯟꯗ ꯑꯗꯨꯝ ꯑꯣꯠ ꯇꯥ ꯂꯩꯌꯦꯕ ꯌꯥꯗꯦꯕ ꯆꯦꯟꯗꯕꯅꯦ
ꯐꯔꯦꯁꯦ ꯆꯦꯟꯕ ꯃꯤꯁꯨ ꯆꯦꯟꯗꯕ ꯃꯤꯁꯨ ꯃꯇꯝ ꯂꯣꯏꯔꯕꯅꯤꯅ ꯍꯥꯏꯅꯤꯡꯉꯥꯏ ꯂꯩ ꯃꯊꯪꯗꯗꯤ
ꯑꯥ ꯍꯣꯏ ꯅꯣꯏꯒꯤꯗꯤ ꯂꯩꯍꯧꯔꯦ ꯑꯃꯨꯛ ꯂꯩꯍꯧꯔꯒ ꯀꯅꯥꯗ ꯑꯃꯨꯛ ꯏꯁꯄꯦꯟꯗ ꯑꯣꯏꯅ ꯑꯃꯨꯛ ꯁꯞꯄꯣꯔꯠ ꯇꯧꯔꯕ
ꯏꯁꯄꯦꯟ ꯑꯩꯒꯤ ꯍꯥꯟꯅꯒꯤ ꯀꯩꯅꯣꯗꯨꯗ ꯄꯣꯔꯇꯨꯒꯜꯗ ꯏꯁꯄꯦꯟꯗꯤ ꯍꯥꯟꯅꯒꯤ ꯇꯤꯝꯅꯤ ꯀꯩꯅꯣ ꯇꯨ ꯊꯥꯎꯖꯟ ꯀꯌꯥꯗꯅꯣ ꯇ꯭ꯋꯦꯟꯇꯤ ꯇꯨꯗ ꯑꯃꯨꯛ ꯃꯥꯒꯤ ꯀꯦꯞꯇꯦꯟ ꯅꯨꯄꯥ ꯑꯃ ꯏꯁꯄꯦꯟꯗ ꯊꯣꯛꯈꯤꯕꯗꯨꯣ
ꯑ
ꯑꯗꯨ ꯅꯨꯄꯥ ꯇꯧꯗ꯭ꯔꯤꯉꯩ ꯇꯧꯔꯤꯉꯩꯗ ꯑꯩꯈꯣꯏꯅ ꯁꯞꯄꯣꯔꯠ ꯇꯧꯔꯒ ꯂꯥꯛꯄꯅꯤꯁꯦ
ꯀ ꯑꯣꯏꯍꯅꯦ ꯒꯣꯜ ꯀꯤꯞꯄꯔ ꯃꯁꯛ ꯐꯖꯕ ꯑꯃ
ꯁꯥ ꯐꯖꯕꯅꯦ ꯕ ꯅꯝꯕꯔ ꯁꯚꯦꯟ ꯑꯣꯏꯕꯅꯦꯕ ꯁꯚꯦꯟ ꯑꯣꯏꯕꯅꯤꯗ
ꯑꯗꯨꯗꯤ ꯌꯥꯎꯕ ꯎꯗ꯭ꯔꯤꯅꯦ ꯀꯩ ꯀꯔꯝꯕ ꯀꯥꯎꯟꯇ꯭ꯔꯤꯒꯤꯅꯣ ꯀꯥꯎꯈ꯭ꯔꯦꯕ ꯃꯦꯛꯁꯤꯀꯣꯒꯤꯔꯝ ꯃꯁꯛ ꯐꯖꯕ ꯑꯃ ꯂꯩꯕꯅꯤꯅ ꯒꯣꯜ ꯀꯤꯞꯄꯔ ꯍꯟꯗꯛ ꯎꯈꯤꯒꯨꯝ ꯇꯧꯗ꯭ꯔꯦ ꯃꯃꯥꯡꯗ ꯌꯥꯝ ꯌꯥꯝ ꯃꯃꯥꯡꯗ ꯎꯌꯦꯦꯕ ꯍꯣꯏ ꯑꯩꯁꯨ ꯍꯟꯗꯛꯇ ꯑꯣꯏꯅ ꯌꯦꯡꯗꯕꯅꯤꯅꯀꯣ ꯋꯥꯔꯜ ꯀꯞꯁꯦ ꯊꯕꯛꯀ ꯋꯥꯕꯅꯦ ꯑꯗꯨ ꯌꯦꯡꯅꯩꯗꯤ ꯌꯥꯗꯦꯕ ꯅꯣꯏꯗꯧꯅꯀꯣ
ꯎꯝ
ꯄꯨꯡꯒꯤ ꯌꯥ ꯍꯒ ꯇꯤꯕ
ꯑꯁ ꯉꯟꯅ ꯍꯧꯒꯠꯂꯗ ꯄꯨꯡ ꯇꯔꯨꯛ ꯃꯈꯥꯏ ꯑꯗꯨꯋꯥꯏꯗ
ꯑꯦ ꯍꯧꯖꯤꯛꯐꯥꯎ ꯇꯨꯝꯗ꯭ꯅꯪ ꯄꯨꯡ ꯇꯨꯡ ꯃꯈꯥꯏ ꯊꯄꯒꯤ ꯉꯝꯃꯔꯣꯏ
ꯉꯝꯗꯥ ꯄꯨꯡ ꯑ ꯑꯩꯈꯣꯏꯗꯤ ꯄꯨꯡ ꯑꯃ ꯃꯈꯥꯏ ꯑꯅꯤ ꯃꯈꯥꯏꯒꯤꯁꯨ ꯍꯥꯟꯅꯔ ꯑꯗꯨꯝ ꯕꯣꯜ ꯌꯦꯡꯕꯅꯤꯗꯤ ꯍꯟꯗꯛꯇꯤ ꯈꯤꯇꯪ ꯉꯟꯕꯒꯤ ꯉꯜꯂꯤꯦꯔꯦ ꯄꯨꯡ ꯕꯣꯔꯣꯝ ꯃꯈꯥꯏꯗꯤ
ꯄꯨꯡ ꯀꯌꯥꯗ ꯆꯠꯇ꯭ꯣꯏꯔꯤꯕ ꯑꯗꯨꯗꯤ
ꯊꯕꯛꯄꯨꯗꯤ ꯊꯦꯡꯉꯤꯗ ꯇꯦꯟ ꯊꯥꯔꯇꯤ ꯇꯦꯟ ꯇꯦꯟ ꯊꯔꯇꯤ
ꯑꯗꯨ ꯑꯣꯏꯏꯗꯤ ꯊꯦꯡꯅ ꯍꯧꯒꯠꯂꯣ ꯏ ꯅꯪ ꯄꯨꯡ ꯇꯨꯗ ꯁꯧꯒ ꯉꯝꯃꯣꯏ ꯁꯤꯁꯨ ꯋꯥꯠꯂꯤꯦ ꯈꯦꯔ
ꯏꯁꯈꯣꯏ ꯅꯠꯇꯦꯍꯦ ꯑꯩꯈꯣꯏꯗꯤ ꯏꯊꯟꯇ ꯂꯩꯕ ꯇꯥꯏꯞꯇ ꯑꯩꯈꯣꯏꯗꯤ ꯐꯦꯃꯤꯂꯤ ꯑꯣꯏꯅ ꯂꯩꯔꯤꯨꯁꯤꯗꯤ
ꯑꯗꯨ ꯑꯣꯏꯔꯁꯨ ꯆꯥꯛ ꯏꯟꯁꯥꯡ ꯊꯣꯡꯅꯕ ꯃꯤ ꯂꯩ ꯆꯥꯛ ꯌꯦꯟꯖꯥꯡ ꯊꯣꯡꯅꯕ ꯃꯤ ꯂꯩꯔꯗꯤ ꯊꯦꯡ ꯍꯧꯒꯠꯂꯨꯩꯅ
ꯏꯟꯁꯥꯡꯗꯣ ꯆꯥꯛ ꯌꯦꯟꯁꯥꯡꯒ ꯂꯥꯏꯔꯤꯅꯤ꯫ ꯁ꯭ꯀꯨꯜ ꯑꯩꯈꯣꯏ ꯑꯉꯥꯡꯁꯤꯡ ꯁ꯭ꯀꯨꯜ ꯀꯥꯕ ꯂꯩꯕꯒ ꯑꯗꯨꯒꯤ꯫ ꯃꯊꯛꯇ ꯑꯉꯥꯡ ꯑꯃ ꯆꯍꯤ ꯐꯥꯗꯕ ꯑꯉꯥꯡ ꯑꯃ ꯂꯩꯌꯦ꯫
ꯑꯣ ꯅꫭꯏ ꯐꯦꯝꯂꯤ ꯂꯩꯌ‌ꯦ ꯅꫭꯎ ꯐꯦꯝꯂꯤ ꯂꯩ꯫ ꯂꯩꯕ ꯍꯥꯏꯁꯦ ꯅꯣꯏ ꯅꯣꯏ ꯆ‌ꯦꯒꯤꯔ‌ꫭ꯫
ꯍꯣꯏ ꯏꯆꯦ ꯏꯆꯦꯒꯤ꯫
ꯑꯣ꯫
ꯑꯉꯥꯡ ꯑꯅꯤ ꯁ꯭ꯀꯨꯜ ꯆꯠꯄꯅ ꯑꯃꯅ ꯀ꯭ꯂꯥꯁ ꯋꯥꯟ ꯑꯃꯅ ꯀ꯭ꯂꯥꯁ ꯐꯣꯔ꯫ ꯑꯗꯩ ꯍꯧꯖꯤꯛ ꯑꯃ ꯑꯉꯥꯡꯍ ꯆꯍꯤ ꯑꯃ ꯐꯥꯗ꯭ꯔꯤ ꯇꯧꯔꯤꯁꯤ꯫
ꯇꯨꯝꯁꯤ ꯐꯥꯗ꯭ꯔꯒ ꯑꯥꯗ ꯇꯨꯝꯃꯨꯗꯣꯏꯔꯣ
ꯀꯥ ꯇꯨꯝꯕ ꯐꯪꯅꯤꯦꯗ ꯍꯧꯖꯤꯛꯀꯥꯟꯅꯤ ꯌꯥꯝ ꯆꯤꯟꯟꯅꯗ ꯑꯩꯈꯣꯏ ꯍꯞꯇꯥ ꯑꯃꯗꯤ ꯁꯨꯇꯤ ꯄꯤꯔꯒ ꯍꯌꯦꯡꯗ ꯍꯪꯗꯣꯏꯅꯤꯁꯦ
ꯑꯣ ꯅꯪ ꯁ ꯑꯣ ꯅꯍꯥꯟ ꯑꯃꯨꯛ ꯍꯟꯗꯛꯇꯤ ꯁꯨꯇꯤ ꯑꯣꯏꯗ꯭ꯔꯕ ꯅꯠꯇ꯭ꯔꯣ
ꯑꯣꯏꯕꯅꯦ ꯍꯞꯇꯥ ꯑꯃꯅꯤ
ꯍꯟꯗꯛꯁꯨ
ꯎꯝ ꯉꯔꯥꯡ ꯉꯁꯤꯁꯨ ꯀꯩꯅꯣ ꯇꯧ ꯉꯁꯤꯁꯨ ꯍꯥꯡꯗꯦꯕ
ꯍꯣꯏꯗ ꯅꯪ ꯑꯥꯗ ꯆꯠ꯫ ꯆꯠꯇꯗꯤ ꯀꯩꯁꯨ ꯉꯟꯅ ꯍꯧꯒꯜꯂꯁꯨ ꯅꯨꯡꯊꯤꯟꯗ ꯇꯨꯝꯕ ꯐꯪꯉꯦꯗꯅ ꯑꯩꯗꯤ ꯑꯥꯗ ꯑꯃꯨꯛ ꯆꯠꯂꯒꯗꯤ ꯅꯪ꯫ ꯉꯝꯃꯣꯏ ꯍꯥꯏꯕ ꯋꯥꯅꯤꯗ꯫
ꯍꯌꯦꯡꯗꯤ ꯔꯤꯒꯨꯂꯔ ꯑꯣꯏꯅ ꯆꯠꯀꯅꯤ꯫
ꯑꯣ ꯍꯌꯦꯡ ꯑꯃꯨꯛ ꯆꯠꯄ ꯍꯧꯗ꯭ꯔꯕꯣ꯫
ꯎꯝ꯫